ꯍꯂꯣ
ꯇꯔꯦꯀꯣ
ꯇꯌꯦ ꯇꯥꯏꯌꯦ ꯇꯥꯗꯕ꯭ꯔꯥ
ꯇꯥꯔꯦ ꯇꯥꯔꯦ ꯂꯥꯎꯠ ꯏꯁꯄꯤꯀꯔ ꯑꯣꯞꯁꯟ ꯂꯩ ꯠꯇꯅꯦꯀꯣ ꯁꯤꯁꯦ
ꯃꯈꯣꯟꯗꯨ ꯀꯟꯅ ꯇꯥꯕ꯭ꯔꯥ ꯅꯦꯝꯅ ꯇꯥꯕ꯭ꯔꯥ ꯀꯃꯥꯏꯅ ꯇꯧꯒꯦ ꯎꯝ ꯑꯗꯨ
ꯑꯗꯨꯝ ꯌꯥꯏ ꯇꯥꯏꯕ ꯌꯥꯏ ꯇꯥꯕ ꯌꯥꯏꯑꯕ
ꯑꯩꯒꯤ ꯃꯈꯣꯟꯁꯦ ꯀꯟꯅ ꯇꯥꯕ꯭ꯔꯥ ꯅꯦꯝꯅ ꯇꯥꯕ꯭ꯔꯥ ꯀꯃꯥꯏꯅ ꯇꯧꯒꯦ ꯇꯞꯅ ꯇꯥꯕ꯭ꯔꯥ
ꯃꯤꯗꯤꯝꯅꯤꯗ
ꯎꯝ ꯅꯣꯔꯃꯦꯜꯅꯦꯕ
ꯑꯁꯤꯗ
ꯀꯩ ꯇꯧꯔꯤꯒꯦ
ꯍꯜꯂꯣ
ꯇꯥꯗꯕ꯭ꯔꯣ
ꯍꯧꯖꯤꯛ ꯈꯛꯇ ꯇꯥꯏ
ꯀꯩ ꯇꯧꯔꯤꯒꯦ
ꯑ ꯁꯤꯗ ꯌꯨꯝꯗꯨꯝꯗ
ꯍ ꯀꯩ ꯇꯧꯔꯤꯒꯦꯕ ꯅ
ꯂꯦꯞꯩ ꯅꯦꯠꯋꯥꯛ ꯅꯨꯡꯉꯥꯏꯕ ꯃꯐꯝ ꯈꯔ ꯂꯝꯕꯤꯗꯅꯦ ꯀꯩꯅꯣ ꯂꯩꯔꯛꯇ
ꯑꯩ ꯔꯥꯛꯛꯇ ꯅ ꯏꯕꯣꯛ ꯅꯨꯡꯉꯥꯏꯇꯕ꯭ꯔꯣ ꯅꯣꯏ ꯖꯒꯥꯗꯣ
ꯎ ꯍꯣꯏ ꯅꯦꯠꯋꯥꯛ ꯅꯨꯡꯉꯥꯏꯇꯕ
ꯍꯝ
ꯁꯦ ꯇꯥꯕ꯭ꯔꯣ ꯇꯕ꯭ꯔꯣ
ꯍꯣꯏ ꯇꯥꯏꯌꯦ ꯇꯥꯏꯌꯦ
ꯎꯝ ꯅꯪꯉꯣꯟꯗ ꯉꯣꯟ ꯅꯨꯡꯉꯥꯏꯇꯕ ꯃꯥꯜꯂꯦꯕ
ꯑꯩꯉꯣꯟꯗꯗꯤ ꯅꯨꯡꯉꯥꯏꯌꯦ ꯅꯪꯉꯣꯟ ꯅꯪꯉꯣꯟ ꯅꯪ ꯅꯪꯒꯤ ꯑꯣꯏꯔꯝꯒꯅꯤ
ꯐꯥꯏꯚ ꯖꯤꯅꯦ ꯑꯩꯒꯤꯗꯤ ꯍꯧꯖꯤꯛꯇꯤ
ꯑꯩꯦꯗꯤꯦ ꯁꯤꯛꯁ ꯁꯤꯅꯤ ꯀꯩꯅꯣ
ꯁꯤꯁꯤ ꯊꯣꯛꯇ꯭ꯔꯤ ꯂꯣꯟꯁ ꯇꯧꯗ꯭ꯔꯤ ꯕꯨꯡꯉꯣ
ꯎ ꯀ ꯀ꯭ꯔꯝ ꯀ ꯂꯥꯛꯀꯅꯤ
ꯏꯝꯐꯥꯜꯁꯦ ꯇ꯭ꯋꯦꯟꯇꯤ ꯐꯣꯔꯗꯤ ꯀ ꯀꯛꯇꯤ ꯀꯛꯈ꯭ꯔꯕꯅꯦ ꯑꯗꯨꯕꯨ ꯈꯪꯗꯦꯅꯦ ꯁꯤꯗ ꯂꯩꯕꯁꯦ ꯀꯨꯏꯃꯟꯕꯒꯤ ꯂꯩꯅꯤꯡꯗ꯭ꯔꯦꯗ ꯊꯕꯛꯁꯨ ꯂꯩ
ꯅꯨꯡꯉꯥꯏꯇꯕ꯭ꯔꯣ ꯇꯃꯦꯡꯂꯣꯡ ꯂꯩꯕ ꯅꯨꯡꯉꯥꯏꯇ꯭ꯔꯣ
ꯑ ꯂꯥꯛꯅꯦ ꯥꯏ
ꯅꯨꯃꯤꯠ ꯀꯌꯥ ꯁꯨꯔꯦ ꯃꯩ ꯂꯥꯛꯇꯕ
ꯅꯨꯃꯤꯠ ꯅꯤꯅꯤ ꯁꯨꯔꯦ
ꯑꯁ ꯑꯃ ꯐꯥꯎꯁꯨ ꯂꯥꯛꯇꯦ ꯃꯔꯛꯇ ꯂꯥꯛꯄꯁꯨ ꯂꯩꯇꯦ ꯎꯝ ꯍꯥꯏ
ꯉꯁꯥꯏꯗꯣ ꯑꯩ ꯂꯥꯏꯁꯟ ꯈꯣꯏꯗ ꯂꯥꯏꯁꯪ ꯈꯣꯏꯗ ꯆꯔꯆ ꯇꯧꯕ ꯆꯠꯄꯅꯦ ꯐꯣꯟ ꯆꯔꯆ ꯇꯧꯕ
ꯎꯝ ꯃꯣꯏ ꯁꯣꯂꯔꯗꯔꯣ
ꯎꯝ ꯁꯣꯂꯔ ꯂꯩꯕ ꯑꯃ ꯅꯦꯠꯐ꯭ꯂꯛꯁ ꯊ ꯃꯨꯚ ꯨꯚꯤ ꯌꯦꯡꯉꯒ ꯃꯥꯏ ꯃꯨꯚꯤꯗ ꯅꯦꯠꯐ꯭ꯂꯤꯛꯁꯇ ꯌꯦꯡꯉꯒ ꯑꯃꯨꯛꯀ ꯂꯥꯛꯀꯅꯦ ꯁꯤ ꯍꯧꯗꯤ
ꯑꯣꯝ ꯐꯔꯤ ꯃꯨꯕꯤ ꯌꯦꯉ
ꯅ꯭ꯌꯨ ꯃꯨꯕꯤꯅꯦ ꯅꯦꯠꯐꯂꯤꯛꯁꯗ ꯑ ꯑꯩ ꯃꯃꯤ ꯌꯦꯡ ꯍꯧꯗ꯭ꯔꯔꯤ ꯌꯥꯝꯅ ꯏꯟꯇꯔꯦꯁꯇꯤꯡ ꯌꯥꯝ ꯏꯟꯇꯔꯦꯁꯇꯤꯡ ꯑꯣꯏꯕꯅꯤ
ꯏꯪꯂꯤꯁ ꯀꯔꯣ
ꯑꯩ ꯇꯥꯏꯇꯜꯗꯨꯣ ꯌꯦꯡꯍꯧꯗ꯭ꯔꯦ ꯂꯥꯏꯁꯟꯅ ꯌꯦꯡꯉꯒ ꯂꯥꯏꯁꯟꯅ ꯌꯦꯡꯉꯒ ꯂꯩꯔꯝꯕ
ꯅꯪ ꯅꯦꯠ ꯐꯤꯂꯤꯛꯁ ꯑꯦꯀꯥꯎꯟ ꯂꯩꯕ꯭ꯔꯣ
ꯂꯩꯕꯅꯤ
ꯍ ꯑꯗꯨꯔ ꯐꯥꯏ
ꯂꯣꯏꯈ꯭ꯔꯦ ꯊꯥ ꯑꯃꯒꯤ ꯀꯥꯞꯄꯤꯕꯅꯦ ꯑꯩ ꯆꯥꯔꯖ ꯇꯧꯕꯤ ꯔꯤꯁꯁ
ꯑꯣ ꯑꯗꯣ ꯅꯪ ꯊꯥ ꯑꯃꯒꯤꯗꯨ ꯀ꯭ꯔꯤꯞꯁꯟꯗꯨ ꯂꯨ ꯂꯨꯄꯥ ꯀꯌꯥꯅꯣ
ꯇꯨ ꯍꯟꯗ꯭ꯔꯦꯠꯅꯤ
ꯑꯗꯨ ꯑꯦꯚ꯭ꯔꯤ ꯃꯨꯚꯤ ꯌꯦꯡꯕ ꯌꯥꯏ ꯂꯣꯏꯅꯃꯛ ꯌꯦꯡꯕ ꯌꯥꯏ
ꯅꯦꯠꯐ꯭ꯂꯤꯛꯁꯇ ꯂꯩꯕ ꯈꯨꯗꯤꯡꯗꯤ ꯑꯗꯨꯝ ꯌꯦꯡꯕ ꯌꯥꯏꯗꯅ
ꯍꯥ
ꯅꯦꯠꯐ꯭ꯂꯤꯛꯁꯇ ꯂꯩꯕ ꯈꯨꯗꯤꯡ ꯂꯣꯏꯅꯃꯛ ꯌꯦꯡꯕ ꯌꯥꯔꯦꯕ
ꯑꯣ ꯐꯨꯠꯕꯣꯜꯒꯨꯝꯕꯁꯨ ꯌꯦꯡꯕ ꯌꯥꯕ꯭ꯔꯣ
ꯍꯥꯥ
ꯐꯨꯠꯕꯣꯜꯒꯨꯝꯕꯁꯨ ꯌꯦꯡꯕ ꯌꯥꯕ꯭ꯔꯣ
ꯅꯦꯠꯐ꯭ꯂꯤꯛꯁ ꯐ ꯐꯨꯠꯕꯣꯜꯒꯨꯝꯕꯗꯤ ꯄꯤꯗꯦꯍꯩ ꯈꯪꯗꯦ ꯑꯩ
ꯎꯝ
ꯃꯨꯚꯤꯒꯨꯝꯕ ꯋꯦꯕ ꯁꯦꯔꯤꯁꯀꯨꯝꯕ ꯌꯦꯡꯕ ꯌꯥꯔꯦ
ꯁ
ꯀꯩꯗꯧꯔꯤꯅꯣ ꯅꯪꯗꯤ ꯍꯧꯖꯤꯛ
ꯀꯔꯤ ꯍꯥꯏꯕ
ꯗꯧꯔꯝꯃꯤꯅꯣ ꯍꯧꯖꯤꯛ
ꯑ ꯌꯨꯇꯨꯞꯇ ꯕꯤꯗꯤꯑꯣ ꯀꯩ ꯈ ꯌꯦꯡꯉꯤꯅꯤꯗ
ꯗꯦꯠ ꯇ꯭ꯋꯦꯟꯇꯤ ꯐꯣꯔꯗꯅꯤꯅꯦ ꯑꯩꯅ ꯆꯠꯀꯗꯧꯔꯤꯕꯁꯦ ꯇꯥꯃꯦꯡꯂꯣꯡꯗ ꯑꯁ ꯇꯥꯃꯦꯡꯂꯣꯡꯒꯤ ꯋꯦꯗꯔꯁ ꯍꯧꯖꯤꯛꯁꯂ ꯗꯥꯔꯖꯤꯂꯤꯡꯒ ꯆꯞ ꯃꯥꯟꯅꯔꯤꯁꯤ ꯐꯣꯛ ꯉꯥꯛꯇ
ꯏꯪꯕ꯭ꯔꯥ
ꯏꯪꯉꯦ
ꯎꯝ
ꯂꯩꯆꯤꯜ ꯊꯥꯕ ꯂꯩꯆꯤꯜ ꯉꯥꯛꯇ ꯉꯥꯏꯔꯦ ꯋꯦꯗꯔꯁꯦ ꯄꯨꯔꯥ ꯎꯈ꯭ꯔꯨꯜꯁꯨ ꯑꯗꯨꯃꯥꯏꯅ ꯇꯧꯔꯝꯒꯅꯤꯀꯣ ꯍꯧꯖꯤꯛꯁꯦ
ꯎꯈ꯭ꯔꯨꯜ ꯀꯣ
ꯎꯝ
ꯍꯣꯏ
ꯎꯈ꯭ꯔꯨꯜꯒ ꯇꯃꯦꯡꯂꯣꯡꯒ ꯋꯦꯗꯔ ꯈꯔ ꯃꯥꯟꯅꯕ ꯃꯥꯜꯂꯦ ꯏꯪꯁꯨ ꯏꯪꯉꯦꯕ ꯑꯁꯤꯗ
ꯑ ꯂꯝꯕꯤꯗꯤ ꯅꯨꯡꯉꯥꯏꯔꯝꯃꯅꯤꯀꯣ ꯀꯣꯏꯂꯥꯁ ꯂꯣꯏ ꯊꯥꯔꯃꯅꯤꯀꯣ
ꯁꯤ ꯅꯨꯡꯉꯥꯏꯔꯦ ꯍꯧꯖꯤꯛꯇꯤ
ꯂꯖꯃꯤ ꯏ ꯊꯥꯔꯦ
ꯇꯥꯕ꯭ꯔꯣ
ꯄꯤꯂꯥꯁ ꯐꯖꯅ ꯊꯥꯔꯕꯣ ꯂꯝꯕꯤ ꯃꯌꯥꯝꯗ
ꯍꯣꯏ ꯀꯣꯂꯦꯖ ꯐꯖꯅ ꯊꯥꯔꯤꯦ ꯑꯩ
ꯎꯝ
ꯂꯒꯔꯤ ꯂꯩꯗꯤ ꯇꯨ ꯑꯥꯋꯥꯔꯁ ꯇꯨ ꯑꯥꯋꯥꯔꯁ ꯖꯔꯅꯤ ꯒꯨꯝꯕ ꯈꯛꯇꯅꯤ ꯌꯨꯝ ꯌꯧꯗꯧꯕ ꯑꯞꯗꯥꯎ ꯑꯞꯗꯥꯎ ꯆꯠꯂ ꯂꯩꯕ ꯌꯥꯔꯦ
ꯐꯔꯦꯅꯦ ꯑꯗꯨꯗꯤ
ꯎꯝ
ꯎ ꯎ
ꯃꯣꯏꯁꯦ ꯃꯣꯗꯦꯟ ꯇ꯭ꯋꯦꯟꯇꯤ ꯗꯦꯖꯅꯤꯅꯦ
ꯏꯣꯏ ꯎꯝ
ꯔꯣ
ꯎ
ꯉꯁꯥꯏꯒꯤꯗꯨ ꯅꯦꯠꯋꯥꯛ ꯌꯥꯗꯕꯒꯤꯔꯣ ꯉꯁꯥꯏ ꯑꯩ ꯑꯃꯨꯔꯛ ꯀꯣꯜ ꯇꯧꯔꯛꯄꯗꯣ
ꯅꯕꯨꯥꯎ ꯅꯨꯡꯉꯥꯏꯇꯕ ꯃꯥꯜꯂꯦ ꯉꯁꯥꯏꯗ
ꯅꯪ ꯅꯝꯕꯥꯏ ꯌꯥꯗꯦ ꯍꯥꯏꯔꯒ ꯑꯗꯨ ꯑꯃꯒꯤꯗꯣ ꯎꯝ ꯎꯝ
ꯊꯥꯛ ꯀꯔꯤ ꯅꯨꯡꯖꯥꯡ ꯆꯥꯒꯦ ꯉꯁꯤꯗꯤ
ꯑ ꯁꯤ ꯎꯇꯤ ꯆꯥꯏ
ꯠꯇ ꯐꯔꯕꯨꯁꯇꯥ ꯄꯔꯤꯁꯇꯂ ꯍꯣꯡꯒꯦ
ꯀꯆꯤꯗ
ꯎ
ꯀꯩꯅꯣ ꯃꯅꯥ ꯃꯁꯤꯡ ꯏꯁꯤꯡ ꯈꯔ ꯍꯥꯞꯄꯒ ꯇꯧꯕꯗꯨ
ꯐꯕꯨ ꯃꯅꯥ ꯑꯗꯨ ꯄꯛꯄꯅꯤ ꯅ ꯑꯗꯨ ꯍꯥꯎ ꯃꯅꯦ ꯎꯇꯤꯗ ꯑꯗꯣ ꯎ ꯎ
ꯑꯗꯨꯒ ꯃꯣꯔꯣꯛ ꯑꯃꯠ ꯆꯠꯄ ꯇꯧꯔꯒ ꯆꯔ
ꯌꯥꯝ ꯆꯥꯔꯝꯃꯅꯤ
ꯎꯝ
ꯑꯁ ꯄꯨꯈꯝ ꯀꯌꯥ ꯂꯧꯈꯠꯀꯦ
ꯑ
ꯖꯤꯝ ꯆ ꯇ꯭ꯍꯁꯨ ꯀꯝ
ꯎꯝ
ꯍꯣꯏ ꯅꯪꯗꯤꯅꯦ ꯍꯌꯦꯡꯒꯨꯝꯕ ꯆꯠꯁꯦ ꯆꯠꯀꯦ ꯇ ꯊꯧꯔꯥꯡ ꯇꯧꯔꯤ ꯄ꯭ꯂꯥꯟ ꯇꯧꯔꯤ
ꯍꯌꯦꯡ ꯆꯟ
ꯎꯝ
ꯈꯣꯏꯗ
ꯁꯤꯗ ꯂꯩꯕꯅꯦ ꯕꯖꯥꯔꯗ ꯖꯤꯝ ꯑꯃꯅꯤ ꯂꯩ ꯍꯣꯏ ꯑꯃꯅꯤ ꯂꯩꯌꯦ
ꯑꯗꯨ ꯅꯪ ꯑꯦꯗꯃꯤꯁꯟ ꯊꯥ ꯑꯃꯒꯤ ꯇꯧꯗꯕ ꯑꯃ ꯀ
ꯃ ꯆꯁ ꯋꯥꯗꯦꯒꯤ ꯑꯣꯗꯦ ꯋꯥꯟꯦꯒꯤ
ꯑ ꯄꯕꯤ ꯌꯥꯝ꯭ꯔ ꯋꯥꯟꯗꯤ ꯟꯗꯤꯒꯤ
ꯌꯥꯒꯅꯤꯅ
ꯌꯥꯗꯕꯅꯦ ꯍꯥꯏ
ꯌꯥꯕꯅꯤ ꯑꯩ
ꯎꯃꯤꯠ ꯎꯃꯤꯠ ꯑꯃꯒꯤ ꯍꯥꯏꯅ ꯑꯗꯨꯃꯥꯏꯅ ꯄꯤꯕ ꯌꯥꯗꯦꯕ ꯃꯃꯟꯗꯣ ꯗꯥꯏꯔꯦꯛ ꯕꯨꯛꯀꯤꯡ ꯇꯧꯒꯗꯕꯅꯦꯕ ꯊꯥ ꯑꯃꯒꯤ ꯉꯁꯤꯒꯤ ꯍꯌꯦꯡꯒꯤ ꯍꯥꯏꯅ ꯑꯗꯨꯃꯥꯏꯅ ꯍꯖꯔꯥꯕꯤ ꯍꯏ ꯊ ꯄꯤꯕꯤ ꯌꯥꯗꯦ ꯎꯝ
ꯑꯦ ꯑꯩ ꯅꯍꯥꯟ ꯏꯝꯐꯥꯜꯗꯁꯨ ꯌꯥꯕꯅꯦ ꯍꯥꯏꯗ꯭ꯔꯕꯥꯠꯇꯁꯨ ꯌꯥꯏꯑ ꯁꯤꯗ ꯀꯃꯥꯏꯅ ꯌꯥꯔꯣꯏꯗꯕ
ꯏꯝꯐꯥꯜꯗꯁꯨ ꯌꯥꯕ꯭ꯔꯣ
ꯍꯣꯏ ꯑꯩ ꯆꯜ ꯑꯗꯨꯗꯤ ꯀꯩꯅꯣꯗ ꯐꯤꯠꯅꯦꯁ ꯀꯥꯎꯔꯤꯅꯦ ꯑꯩ ꯆꯤꯡꯃꯩꯔꯣꯡꯗ ꯂꯩꯕꯗꯣ
ꯅꯪ ꯅꯣꯡꯃꯒꯤ ꯆꯕ ꯅꯦ ꯅ ꯑꯗꯨ ꯊꯥ ꯊꯥꯒꯤ ꯆꯠꯄ ꯅꯠꯇ꯭ꯔꯣꯑꯣ
ꯑꯩ ꯅꯣꯡꯃ ꯑꯗꯨꯝ ꯆꯠꯂꯦꯕ ꯑꯩ ꯑꯦꯠꯃꯤꯁꯟ ꯇꯧꯗ꯭ꯔꯤꯉꯩꯗ
ꯑꯣ ꯀꯌꯥ ꯀꯌꯥ ꯂꯧꯒꯦ ꯅꯣꯡꯃꯗ
ꯇꯨ ꯍꯟꯗ꯭ꯔꯦꯠ ꯋꯥꯟ ꯐꯤꯐꯇꯤ ꯑꯗꯨꯒꯨꯝꯕ ꯂꯧꯋꯤ
ꯑꯗꯨꯗꯤ ꯃꯥꯡꯉꯦꯅꯦ ꯊꯤꯅ
ꯍꯥꯏꯕꯗꯤ
ꯑꯗꯨꯗꯤ ꯌꯥꯝꯤ ꯌꯥꯝ ꯊꯤꯅ ꯃꯥꯡꯉꯤꯅꯦ
ꯖꯤꯝꯔꯣ ꯅꯠꯇ꯭ꯔꯒ ꯑꯩꯔꯣ ꯃꯥꯡꯕꯁꯦ
ꯅꯪ ꯃꯥꯡꯉꯦ ꯍꯥꯏꯕꯅꯦ ꯄꯩꯁꯥꯗꯣ ꯊꯥꯗ ꯑꯩꯈꯣꯏꯗꯤ ꯑꯩꯠ ꯍꯟꯗ꯭ꯔꯦꯗ ꯊꯤꯌꯦ ꯑꯗꯨꯒ ꯅꯪꯅ ꯅꯨꯃꯤꯠ ꯑꯃꯗ ꯂꯨꯄꯥ ꯂꯤꯁꯤꯡ ꯅꯨꯃꯤꯠ ꯑꯃꯗ ꯂꯨꯄꯥ ꯆꯅꯤ ꯆꯥꯝꯃ ꯌꯥꯡꯈꯩ ꯊꯤꯔ ꯂꯩꯔꯗꯦ ꯅꯨꯃꯤꯠꯨ ꯀꯩꯅꯣ ꯇ꯭ꯋꯦꯟꯇꯤ ꯐꯣꯔ ꯗꯦꯖꯀꯤ ꯇ꯭ꯋꯦꯟꯇꯤ ꯐꯣꯔ ꯗꯦꯖꯀꯤ ꯍꯥꯏꯔꯅꯣꯅꯦ ꯇ꯭ꯋꯦꯟꯇꯤ ꯍꯣꯏ ꯇ꯭ꯋꯦꯟꯇꯤ ꯐꯣꯔ ꯗꯦꯁꯀꯤ ꯍꯥꯏꯔꯣꯅꯦ ꯁꯟꯗꯦ ꯃꯌꯥꯝ ꯀꯛꯊꯠꯂꯒ ꯀꯌꯥ ꯇꯥꯗꯣ ꯑꯗꯨꯗꯤ ꯀꯌꯥ ꯀꯒꯦ
ꯏꯦꯛꯁꯟꯒꯤ ꯃꯇꯨꯡ ꯏꯟꯅ ꯇꯧꯕꯅꯤꯅ ꯊꯥ ꯊꯥ ꯑꯃ ꯂꯩꯔꯣꯏꯗꯕ ꯊꯥ ꯑꯃ ꯑꯃ ꯂꯩꯔꯣꯏꯗꯕ ꯀꯩꯅꯣꯗ ꯊꯥ ꯑꯃꯒ ꯄꯤꯔꯒ ꯅꯨꯃꯤꯠ ꯑꯃ ꯑꯅꯤꯈꯛ ꯁꯅ ꯑꯗꯨꯗꯤ
ꯅꯨꯃꯤꯠ ꯑꯃꯅꯤꯅꯤꯈꯛ ꯁꯅꯔꯒ ꯍꯛꯆꯥꯡꯗ ꯌꯧ ꯆꯠꯀꯗꯧꯕꯁꯨ ꯅꯠꯇꯦ ꯀꯥꯟꯅꯒꯗꯧꯕꯁꯨ ꯅꯠꯇꯦ ꯄꯩꯁꯥ ꯇꯤꯡꯅꯕ ꯑꯣꯏꯔꯣꯏꯗꯕ
ꯌꯥꯔꯦ ꯅꯪ ꯀꯣꯛ ꯂꯩꯇꯕ ꯋꯥ ꯉꯥꯡꯉꯅ ꯀꯟꯁꯤꯁꯇꯦꯟꯁꯤ ꯍꯥꯏꯕ ꯑꯃ ꯂꯩ ꯀꯟꯁꯤꯁꯇꯦꯟꯁꯤ ꯑꯃ ꯍꯥꯏꯕ ꯑꯃ ꯂꯩꯗꯅ ꯅꯪꯁꯨꯣ
ꯑꯗꯨ ꯀꯟꯁꯤꯁꯇꯦꯟꯁꯤ ꯍꯥꯏ ꯑꯦꯕꯔꯤꯦꯖ ꯇꯥꯕ ꯅꯪ ꯋꯥꯟꯁ ꯏꯟ ꯑꯦꯋꯤ ꯋꯥꯟꯁ ꯏꯟ ꯑꯦ ꯕ꯭ꯂꯨ ꯃꯨꯟ ꯍꯥꯏꯕꯗꯨꯗꯤ ꯀꯩꯅꯣ ꯎ
ꯆꯠꯄ ꯈꯔ ꯆꯠꯄ
ꯌꯨꯝ ꯔꯥ
ꯑ ꯑꯉꯥꯡ ꯁꯉ ꯉꯥꯡꯒꯗꯣꯏ ꯍꯧꯖꯤꯛ ꯑꯣꯏꯔꯣꯏꯗ ꯍꯧꯖꯤꯛ ꯃꯤꯅ ꯇꯥꯅꯤꯡꯗꯕ ꯋꯥ ꯑꯃꯨꯛ ꯉꯥꯡꯕ ꯍꯧꯅꯤꯀꯣ ꯏꯕꯥꯅꯤꯒꯤ ꯋꯥꯔꯤꯁꯦ
ꯅꯪꯅ ꯖꯤꯝ ꯆꯠꯂꯦ ꯍꯥꯏꯕꯗꯣ ꯆꯨꯝꯗꯦ ꯍꯥꯏꯕꯅꯤꯗ ꯇꯧꯔꯤꯕ ꯅꯤꯌꯣꯝꯗꯣ ꯅꯪꯒꯤ ꯃꯑꯣꯡꯗꯣ
ꯎꯝ
ꯅꯨꯃꯤꯠ ꯅꯨꯃꯤꯠꯀꯤ ꯊꯤꯔ ꯂꯩꯔꯗꯤ ꯅꯪꯗꯤ ꯄꯩꯁꯥꯗꯤ ꯑꯥ ꯌꯧꯔꯅꯤ
ꯃꯥꯡꯕ ꯍꯥꯏꯕꯁꯦ ꯃꯥꯡꯗꯦ ꯚꯥꯏ ꯖꯤꯝꯆꯠ
ꯎꯝ
ꯠ ꯄꯩꯁꯥꯒꯤ ꯋꯥ ꯃꯈꯟ ꯈꯛꯇ ꯈꯟꯕ ꯌꯥꯗꯦ ꯍꯛꯆꯥꯡ ꯍꯧꯖꯤꯛ ꯆꯥꯔꯤꯕ ꯆꯤꯟꯖꯥꯛ ꯀꯦꯂꯣꯔꯤꯁ ꯈꯔ ꯕꯟ ꯇꯧꯕꯤꯌꯨ ꯌꯥꯝ ꯄ꯭ꯔꯣꯐꯤꯠ ꯑꯣꯏꯕꯅꯤ ꯅꯪꯁꯨ
ꯑꯩꯅ ꯍꯥꯏꯕꯗꯤ ꯅꯪꯅ ꯅꯨꯃꯤꯠ ꯑ ꯅꯨꯃꯤꯠ ꯑꯅꯤꯒꯨꯝꯕ ꯆꯠꯂꯦ ꯍꯥꯏꯕꯗꯣ ꯀꯥꯟꯅꯕ ꯂꯩꯇꯦꯕꯅꯤꯗ ꯄꯩꯁꯥ ꯇꯤꯡꯅꯕꯅꯦꯕ
ꯊꯕꯛꯅ ꯌꯥꯗꯕ